ꯑ
ꯀꯔꯤ ꯍꯥꯏꯅꯤꯡꯕ
ꯁꯦ
ꯑꯩꯒꯤ ꯃꯈꯣꯟ ꯇꯥꯗ꯭ꯔꯗꯤ ꯂꯩꯕ ꯉꯝꯗ꯭ꯔꯣ
ꯍꯣꯏ ꯍꯣꯏ
ꯀꯩꯗ ꯎꯅꯤꯅ ꯑꯩ ꯌꯥꯝꯅꯅꯨꯡ ꯍꯥꯏꯔꯤ
ꯆꯄꯤ ꯆꯥꯔꯒ
ꯆꯥꯛ ꯆꯥꯗ꯭ꯔꯤꯌꯦ ꯊꯣꯡꯁꯨ ꯊꯣꯡꯉꯦ ꯆꯥꯛꯗꯤ ꯊꯣꯡꯉꯦ ꯏꯟꯁꯥꯡꯗꯤ ꯊꯣꯡꯗ꯭ꯔꯤ ꯅꯪꯗꯤꯦ
ꯑꯩ ꯑꯩ ꯉꯁꯤ ꯆꯥꯛ ꯆꯥꯔꯔꯣꯏ ꯑꯩꯒꯤ ꯅꯨꯄꯥꯗꯤ ꯆꯥꯔꯒ ꯂꯩꯌꯦ
ꯐꯤꯒꯔ ꯁꯦꯝꯕ ꯍꯧꯔꯕꯣ
ꯅꯠꯇꯦ ꯆꯥꯛ ꯆꯥꯕ ꯌꯥꯗꯕꯒꯤꯅꯦ
ꯍꯥ ꯀꯔꯤ ꯂꯩꯅꯥꯅꯣ ꯆꯥꯛ ꯆꯥꯕ ꯌꯥ꯭ꯗꯔꯗꯤ
ꯑꯗꯨꯒꯤ ꯄꯨꯛꯀ ꯐꯥꯏꯞꯇꯒꯤ ꯀꯣ ꯑꯩꯅ ꯍꯣꯏ ꯑꯩꯅ ꯆꯥꯛ ꯂꯥꯝꯗ꯭ꯔꯗꯤ ꯉꯁꯤꯒꯤꯗꯤ ꯆꯥꯒꯅꯣ ꯍꯥꯏꯕ
ꯋꯥ꯭ꯔꯛ ꯑꯥꯎꯠ ꯇꯧꯋꯣ ꯂꯝꯖꯦꯜ ꯆꯦꯟꯕ ꯆꯠꯂꯣ
ꯑꯣꯗꯤ
ꯆꯤꯡ ꯃꯅꯥꯛꯇ ꯂꯩꯔꯒ ꯆꯤꯡ ꯆꯤꯡ ꯀꯥꯎꯅ
ꯆꯇ ꯂ ꯌꯥꯗ ꯎ ꯁꯤ ꯐ ꯐ ꯏꯗꯣ ꯎ ꯊꯣꯛꯣꯛꯇꯦꯕ ꯐꯁꯨ ꯊꯣꯛꯣꯛꯂꯦꯕ
ꯇꯜꯂꯦꯗ ꯋꯥꯔꯁꯦ
ꯑꯗꯨ ꯑꯗꯨꯝ ꯄꯨꯕꯨꯗꯤꯅꯔꯅ ꯂꯅꯤꯡꯕ
ꯎꯝ ꯀꯩꯅꯣ ꯆ꯭ꯔꯁ ꯆꯠꯄ꯭ꯔꯥ ꯉꯁꯤ
ꯆꯠꯇꯦ ꯅꯣꯡ ꯆꯨꯕꯒꯤ ꯂꯝꯕꯤꯗꯣ ꯅꯨꯡꯉꯥꯏꯇꯦ ꯆꯠꯇꯦ ꯉꯔꯥꯡꯗꯤ ꯍꯣꯏ
ꯑꯥ ꯍꯣꯏ ꯉꯁꯤ ꯉꯁꯤ ꯌꯥꯝ ꯅꯣꯡ ꯆꯨꯌꯦ ꯑꯌꯨꯛꯇꯣ
ꯑꯗꯨꯖꯨꯅꯅꯦꯀꯣ
ꯎꯝ ꯒꯥꯔꯤ ꯂꯩꯥꯔꯗꯤ ꯐꯕꯀꯣ ꯅꯪ
ꯑꯣ
ꯂꯩꯌꯣꯅ ꯅꯪꯗꯤ ꯄꯩꯁꯥ ꯄꯥꯏꯕꯅꯦ
ꯒꯥꯔꯤꯗꯨꯗꯤ ꯂꯩꯌꯦ ꯑꯗꯣ ꯑꯩꯒꯤꯁꯦ ꯃꯆꯥ ꯑꯣꯏꯕꯒꯤꯀꯣ
ꯅꯠꯇꯦ ꯑꯃꯗꯨꯗꯤ ꯋ꯭ꯔꯥꯛꯁꯣꯞꯇ ꯊꯝꯈ꯭ꯔꯦꯅ ꯅꯪ
ꯑꯗꯣ ꯌꯣꯟꯊꯣꯛꯈ꯭ꯔꯦ ꯈꯪꯗꯕ꯭ꯔꯥ
ꯀꯔꯤꯒꯤ ꯌꯣꯟꯕ
ꯑꯁ ꯑꯗꯣ ꯑꯗꯨꯒꯤ
ꯇꯥꯡꯕ ꯑꯣꯏꯅ ꯂꯩꯈ꯭ꯔꯦ
ꯂꯩꯁꯦ ꯇꯧꯕꯅꯦ ꯑꯗꯣ ꯄꯩꯁꯥꯗꯣ ꯈ꯭ꯔ ꯀꯣꯟꯅꯗꯕꯀꯣ
ꯑꯩꯉꯣꯟꯗ ꯂꯧꯋꯣ ꯀꯩꯌꯥꯔꯥ
ꯂꯥꯛ ꯇꯔꯥꯒꯨꯝꯕꯗꯤ ꯋꯥꯠꯂꯤ
ꯑ-ꯍ-ꯑꯥ ꯂꯥꯛ ꯇꯔꯥꯕꯣ ꯄꯩꯁꯥꯔꯥꯅꯦ
ꯑꯗꯨꯒꯤꯅꯦ
ꯑꯩ ꯀꯨꯟ ꯊꯥꯔꯒꯦ
ꯍꯣ ꯍꯣ ꯍꯣꯏ
ꯆꯦꯛꯇ ꯄꯤꯌꯨꯔꯥ ꯀꯦꯁꯇ ꯄꯤꯌꯨꯔꯥ ꯖꯤꯄꯦꯗ ꯄꯤꯌꯨꯔꯥ ꯀꯨꯃꯥꯏꯟ ꯇꯧꯔꯥ
ꯆꯦꯛꯇ ꯑꯗꯨꯝ ꯄꯤꯔꯣ
ꯑꯣ
ꯆꯦꯛꯇ ꯑꯣꯏꯅ ꯄꯤꯌꯣ ꯍꯥꯏꯗꯤ ꯑꯩꯉꯣꯟ ꯑ ꯒꯔꯤ ꯂꯩꯔꯗꯤ ꯅꯪꯉꯣꯟꯗ ꯂꯩꯕꯒ ꯆꯞ ꯃꯥꯟꯅꯕꯅꯦꯕ
ꯑꯍꯣꯏ ꯑꯗꯨꯅꯦ ꯑꯩ ꯑꯩꯒꯤ ꯀꯔꯤ ꯍꯥꯏꯁꯦ ꯑꯩꯒꯤ ꯋꯥ꯭ꯔꯛꯀꯥꯠ ꯑꯃ ꯊꯥꯔꯛꯄꯗꯣ ꯄꯩꯁꯥ ꯄꯤꯕꯗꯣ ꯑꯩꯗꯤ ꯑꯩꯗꯤ ꯂꯥꯛꯄ ꯅꯪꯉꯣꯏꯕ
ꯍꯣ ꯍꯣ ꯍꯣꯏ ꯍꯌꯦꯡ ꯂꯥꯛꯄ ꯌꯥꯒꯗ꯭ꯔꯥ ꯑꯗꯣ
ꯍꯣꯏ ꯌꯥꯒꯅꯤ ꯅꯪ ꯉ ꯍꯥꯏꯕ ꯃꯐꯝꯗꯣ ꯅꯪꯅ ꯑꯍꯥꯏꯕ ꯑꯃ ꯍꯦꯛ ꯌꯥꯔꯦ
ꯑꯣ ꯑꯗꯨ ꯑꯣꯏꯗꯤ ꯌꯨꯝꯗ ꯂꯥꯛꯑꯣ ꯍꯥꯏꯗꯅꯀꯣ
ꯑꯥ ꯅꯈꯣꯏ ꯌꯨꯝꯁꯨ ꯕꯤꯜꯗꯤꯡ ꯋꯥꯡꯃꯟꯕꯒꯤ ꯀꯥꯕ ꯉꯝꯒꯗ꯭ꯔꯥ ꯃꯥꯗ ꯅꯈꯣꯏ ꯂꯤ ꯂꯤꯞꯅꯤꯅꯀꯣ ꯅꯈꯣꯏꯗꯤ
ꯑ ꯄꯥꯔꯀꯤꯡ ꯔꯣꯗ ꯂꯩꯕꯅꯦꯕ ꯃꯈꯥꯗ
ꯑꯥ
ꯑꯗꯨꯗ ꯂꯩꯔꯝꯃꯣ ꯍꯥꯏꯔꯣ ꯑꯩ ꯂꯥꯛꯀꯦ ꯍꯥꯏ ꯍꯥꯏ
ꯍꯥꯏꯒꯦ ꯍꯥꯏꯒꯦ
ꯎꯝ ꯅꯪꯗꯤ ꯀꯩ ꯃꯣꯗꯦꯜ ꯂꯧꯒꯦ ꯇꯧꯕ꯭ꯔꯣ
ꯑꯩ ꯒꯥꯔꯤ ꯃꯔꯤ ꯃꯉꯥ ꯂꯩꯕꯗꯨꯗ ꯂꯩꯔꯔꯣꯏ
ꯑꯩꯗꯤ ꯂꯥꯞꯄꯅꯤꯅ ꯀꯣ
ꯑ ꯑꯩꯖꯦ ꯒꯔꯤ ꯃꯔꯤ ꯃꯉꯥꯖꯦ ꯊꯧꯕ ꯉꯝꯗ꯭ꯔꯦꯕ ꯊꯧꯕ ꯉꯝꯗ꯭ꯔꯦꯕ
ꯑꯗꯨꯝ ꯑꯩꯉꯣꯟꯗꯁꯨ ꯑꯃ ꯄꯤꯌꯨꯗꯅ
ꯅꯪꯅ ꯑꯩꯉꯣꯟꯗꯒꯤ ꯍꯦꯟꯅ ꯒꯥꯔꯤ ꯌꯥꯝꯂꯒ
ꯌꯥꯝꯗꯦ ꯑꯩꯗꯤ ꯂꯣꯏ ꯌꯣꯟꯊꯣꯛꯇ꯭ꯔꯦ ꯃꯆꯥ ꯈꯛꯇ ꯂꯩꯍꯥꯎꯔꯤꯖꯤ
ꯑꯣ ꯑꯗꯨꯗꯤ ꯑꯩꯒꯤ ꯀꯩꯅꯣꯗꯣ ꯂꯧꯈ꯭ꯔꯣ ꯑꯩꯒꯤ ꯀꯔꯤ ꯍꯥꯏꯁꯤꯔꯥ ꯑꯩꯠ ꯍꯟꯗ꯭ꯔꯦꯗ ꯇꯧ
ꯑ ꯎꯝ
ꯑꯗꯨ ꯑꯩ ꯊꯧꯗꯅꯕ ꯀꯨꯏꯔꯦꯕ
ꯑ ꯎ ꯀꯃꯈꯣ
ꯀꯔꯤ ꯀꯔꯤ ꯀꯔꯤ ꯇꯧꯕ꯭ꯔꯥ ꯍꯟꯗꯛꯇꯤ
ꯁ ꯄꯥꯎꯅꯤꯗ
ꯀꯣꯏꯕ ꯊꯕꯛ ꯁꯨꯕ ꯀꯣꯏꯕ ꯂꯥꯡꯕ ꯇꯧꯗꯕ꯭ꯔꯣ
ꯉꯥꯡ ꯉꯔꯥꯡꯗꯤ ꯑꯩꯈꯣꯏ ꯄꯨꯜꯂꯦ ꯆꯁꯦ ꯑꯣ ꯀꯕ ꯌꯦꯁꯅ ꯆꯠꯄꯅꯦꯕ ꯑꯗꯣ ꯑꯩꯗꯤ ꯄꯨꯡ ꯌꯥꯗꯕꯒꯤꯀꯣ ꯃꯔꯥꯡꯁꯨ ꯔꯕꯥꯔꯁꯨ ꯌꯥ ꯍꯣꯏ
ꯑꯣ
ꯑꯌꯨꯛꯇꯤ ꯑꯩꯈꯣꯏ ꯅꯦꯠꯋꯛ ꯅꯨꯡꯉꯥꯏꯇꯕꯒꯤ ꯑꯩ ꯐꯖꯅ ꯌꯦꯡꯗꯦ
ꯍꯣꯏ ꯋꯥꯏ ꯐꯥꯏ ꯂꯩꯗ꯭ꯔꯗꯤ ꯅꯨꯡꯉꯥꯏꯇꯕꯅꯤꯗ ꯕꯣ ꯌꯦꯡꯕꯗꯣ ꯑꯗꯨꯝ ꯆꯞꯄꯅꯦ
ꯋꯥꯏ ꯋꯥꯏꯐꯥꯏ ꯐꯥꯎ ꯄꯥꯏꯕ ꯌꯥꯗꯕꯅꯦ
ꯑꯥ
ꯑꯩꯁꯨ ꯅꯦ ꯋꯥꯛ ꯅꯨꯡꯉꯥꯏꯇꯦ
ꯅꯣꯏ ꯑꯣꯏꯐꯕ꯭ꯔ
ꯑꯍꯣꯏ ꯐꯥꯏ ꯐꯪꯗꯦ ꯃꯣꯕꯥꯏꯜ ꯗꯇꯥꯅ ꯑꯗꯨꯝ ꯌꯦꯡꯉꯦ
ꯎꯝ
ꯑꯗꯨꯕꯨ ꯉꯁꯥꯏ ꯑꯌꯨꯛꯇꯤ ꯌꯦꯡꯗꯦꯗ ꯌꯦꯡꯅꯤꯡꯗꯦ
ꯎ ꯑꯣ ꯅꯪ ꯑꯔꯖꯦꯟꯇꯤꯅꯥꯒꯗꯦ
ꯑꯗꯨ ꯑꯗꯨꯅ ꯈꯤꯔꯦ ꯑꯗꯨꯅ ꯃꯤ ꯌꯥꯝꯍꯟꯕꯒꯤ ꯇꯜꯂꯦ
ꯎ
ꯉꯁꯥꯏ ꯑꯩ ꯏꯔꯨꯕꯅꯦꯕ ꯏꯊꯥꯏ ꯏꯁꯩ ꯇꯥꯔꯒ ꯏꯔꯨ ꯎꯝ ꯏꯁꯩ ꯇꯥꯔꯒ ꯑꯩꯗꯣ ꯏꯔꯨꯕꯅꯦꯕ ꯑꯗꯨꯒ ꯑꯦꯗꯚꯔꯇꯥꯏꯖꯇ ꯃꯦꯁꯤꯒꯤ ꯊꯣꯛꯂꯛꯄꯅꯦ ꯆꯣꯠꯂꯁꯨ ꯆꯦꯟꯊꯣꯛꯑꯒ ꯅꯦꯛꯁ ꯄꯤꯕꯅꯦ ꯏꯁꯀꯤꯞ ꯑꯦꯠ ꯇꯧꯕꯅꯦ ꯁꯨꯨꯡꯇꯥ ꯇꯥꯅꯤꯡꯅꯗꯕꯒꯤ
ꯀꯩꯒꯤꯔꯥ ꯅꯪ ꯃꯦꯁꯤꯛ ꯃꯦꯁꯤꯕꯨ ꯎꯝ ꯄꯥꯝꯗꯕ ꯅꯠꯇꯦꯕ ꯃꯥꯒꯤ ꯐꯦꯟꯁ
ꯎꯝ ꯑꯩ ꯃꯥꯕꯨꯁꯨ ꯄꯥꯝꯗꯦ ꯀꯔꯤ ꯍꯥꯏꯗ ꯃꯥꯒꯤ ꯃꯑꯣꯡꯗꯣ ꯍꯥꯏꯗꯤ ꯃꯥꯒꯤ ꯃꯥꯏꯗꯣ ꯌꯥꯝ ꯑꯁ ꯃꯤ ꯐꯠꯇꯕ ꯃꯥꯒꯤ ꯃꯥꯏ ꯃꯥꯜꯂꯦ ꯅꯣꯛꯁꯨ ꯅꯣꯛꯇꯦ
ꯋꯥꯁꯨ ꯉꯥꯡꯗꯦ
ꯅꯪꯅ ꯃꯥꯁꯦ
ꯁꯤ ꯅꯣꯛꯄ ꯁꯨꯑꯨ ꯎꯗꯦ
ꯎꯗ ꯍꯥꯏ ꯅꯪ
ꯀꯞꯄꯗꯤ ꯎꯋꯦ
ꯃꯦꯁꯤꯒꯤ ꯐꯦꯟ ꯌꯥꯝꯃꯟꯕꯒꯤ ꯇꯥꯂꯦ ꯑꯩꯅ ꯋꯀꯞ
ꯌꯥꯝ ꯌꯥꯝꯗꯦ ꯌꯥꯝꯗꯦ ꯃꯦꯁꯤꯅ ꯀꯣ ꯐꯖ ꯄꯣꯔꯇꯨꯒꯥꯜꯅ ꯍꯥꯏ ꯃꯦꯁꯤ ꯁꯤꯕꯒꯤꯀꯣ ꯌꯥꯝꯅ ꯐꯦꯟꯁꯤꯡꯗꯣ ꯈꯟꯕꯒꯤꯅꯦꯕ ꯀꯟꯇꯦꯒꯤꯅꯦ ꯑꯗꯨꯗꯤ
ꯅꯣꯛꯅꯤꯡꯉꯦ ꯅꯪꯒꯤ ꯀꯟꯇꯒꯤꯅꯤꯅ ꯍꯥꯏ ꯎꯝ ꯑ ꯑꯩꯒꯤ ꯀꯟꯇꯦꯛ ꯈꯛ ꯅꯠꯇꯕꯁꯨ ꯂꯩꯗ ꯌꯥꯝꯃꯦ
ꯁꯦꯁ ꯑꯩꯒꯤ ꯀꯟꯇꯦꯒꯤꯁꯨꯨ ꯄꯣꯇꯨꯒꯜ ꯉꯥꯛꯇꯅꯦ
ꯑꯩ ꯆꯤꯟꯗ ꯆꯤꯟꯗꯣ
ꯑꯁꯦꯡꯕ ꯑꯁꯦꯡꯕ ꯑꯁꯦꯡꯕ
ꯅ ꯅꯅꯥꯎꯄꯥꯒꯤꯗꯤ ꯀꯩ ꯌꯦꯟꯁꯥꯡ ꯊꯣꯡꯕꯤꯕꯅꯣ
ꯈꯃꯦꯟ ꯑꯁꯦꯡꯕꯒ ꯍꯋꯥꯏ ꯎꯝ ꯑꯁꯥꯡꯗꯨꯒ ꯀꯔꯤ ꯀꯔꯤꯔꯥ ꯈꯪꯗꯦ ꯃꯤꯛꯁ ꯇꯧꯔꯒ ꯊꯣꯡ
ꯑ
ꯑꯩ ꯆꯥꯛ ꯊꯥꯎ ꯊꯣꯡꯅꯤꯡ ꯄꯨꯛ
ꯑꯁ ꯋꯥꯔꯥꯛ ꯑꯥꯎꯠ ꯇꯧꯀꯣ ꯅꯪ ꯋꯔꯥꯛ ꯑꯥꯎꯠ ꯍꯦꯛ ꯇꯧꯔꯕ ꯅꯁꯥꯗꯣ
ꯍꯣꯏ ꯉꯔꯥꯡꯗꯣ ꯑꯩꯗꯣ ꯁꯟ ꯆꯥꯕꯒꯤꯅꯦꯕ ꯑꯩꯗꯣ ꯁꯟ ꯆꯥꯕ ꯌꯥꯗꯦ ꯍꯥꯏꯕꯅꯤ ꯊꯥꯡꯨ
ꯌꯥꯝ ꯋꯥꯝꯅꯤꯀꯣ ꯁꯟ ꯆꯥꯕ
ꯌꯥꯝ ꯌꯥꯝ ꯆꯥꯕꯒꯤꯅꯦꯕ
ꯎꯝ
ꯀꯩꯁꯨ ꯇꯧꯔꯔꯣꯗꯨ ꯌꯥꯝ ꯆꯥꯕꯒꯤꯅꯦ ꯑꯗꯨꯒ ꯅꯣꯡꯗꯁꯨ ꯆꯠꯂꯦ
ꯎꯝ ꯕꯖꯥꯔ ꯀꯨꯝꯅꯕ꯭ꯔꯣ ꯍꯟꯗꯛ
ꯄꯩꯁꯥ ꯂꯩꯇꯦ
ꯅꯪ ꯐꯥꯎ ꯂꯩꯇꯗꯤ ꯑꯩꯗꯤ ꯂꯩꯔꯅꯤ
ꯄꯩꯁꯥ ꯂꯩꯇꯦ ꯑꯁꯦꯡꯕ ꯄꯩꯁꯥ ꯂꯥꯛꯄꯁꯤꯡꯗꯣ ꯏꯅꯥꯎ ꯅꯨꯄꯥ ꯂꯩꯔꯤꯅꯤꯀꯣ
ꯑꯥ ꯍꯣꯏ ꯃꯤ ꯑꯅꯤꯗ ꯗꯕꯜ ꯆꯠ
ꯑꯩ ꯑꯩꯗꯤ ꯑꯗꯨꯝ ꯆꯠꯄꯗꯤ ꯌꯥꯝ ꯇꯥꯗ꯭ꯣꯏꯅ ꯑꯩꯗꯤ
ꯎꯝ
ꯌꯥꯝ ꯆꯠꯇꯕꯅꯦꯕ ꯄꯩꯁꯥ
ꯎꯝ
ꯑꯗꯤ ꯑꯁ ꯏꯟꯁꯥꯡꯁꯨ ꯃꯥ
ꯎꯝ
ꯁꯨ ꯆꯦꯀꯣ ꯌꯥꯃꯨ ꯆ ꯊ
ꯑꯣ ꯑꯗꯨꯝꯗꯨꯗ ꯐꯣꯡꯒ ꯇꯥꯔꯣ
ꯑꯩꯈꯣꯏꯗꯤ ꯑꯗꯨꯝ ꯄꯪꯆꯥ ꯆꯥꯅ ꯃꯥꯗꯤ ꯑꯗꯨꯃꯥꯏꯅ ꯇꯥꯅꯤ ꯃꯥ
ꯍꯣꯏ
ꯁꯤꯗꯗꯤ ꯍꯥꯏ ꯑꯗꯨ ꯑꯣꯏ
ꯅꯨꯄꯥꯁꯤꯡꯗꯤ ꯑꯗꯨꯃꯥꯏꯅ ꯇꯧꯅꯤ ꯆꯥꯛ ꯏꯟꯁꯥꯡ ꯅꯠꯇ꯭ꯔꯗꯤ ꯌꯥꯗꯕꯅꯦ ꯃꯣꯏꯗꯤ ꯑꯩꯈꯣꯏꯗꯤ ꯁꯤꯡꯖꯨ ꯁꯤꯡꯖꯨꯒꯨꯝꯕ ꯈꯛ ꯆꯥꯔꯁꯨ ꯑꯩꯈꯣꯏꯗꯤ ꯌꯥꯏꯅ
ꯑꯣꯏ ꯄꯪ ꯆꯥ ꯆꯥꯕ ꯌꯥꯒꯅꯤ
ꯑꯥ
ꯄꯦꯟꯅꯗꯤ ꯍꯥꯏꯌꯦ ꯍꯟꯇꯛ ꯃꯥꯁꯦ ꯑꯗꯨ ꯑꯣꯏꯔꯁꯨ ꯏꯟꯖꯥꯡ ꯍꯥꯎꯔꯗꯤ ꯊꯨꯅ ꯆꯥꯕꯅꯦꯕ
ꯃꯤꯁꯤꯔꯥ ꯔꯣꯅꯥꯜꯗꯣꯔꯥ ꯅꯦꯃꯥꯥꯔꯔꯥ
ꯃꯦꯁꯤꯅꯦ ꯀꯩꯅꯣ
ꯃꯥꯁꯨ
ꯍꯣꯏ ꯑꯩꯁꯨ ꯃꯦꯁꯤ ꯐꯦꯟꯅꯤꯗꯅꯀꯣ ꯑꯩ ꯑꯩꯗꯣ ꯃꯦꯁꯤꯒꯤ ꯐꯦꯟꯁꯤꯅ ꯅꯪꯁꯨ ꯈꯪꯉꯤꯗꯅ ꯑꯗꯣ ꯅꯍꯥꯟꯗꯣ ꯑꯩꯅ ꯃꯦꯁꯤꯁꯨ ꯎ ꯃꯥꯒꯤ ꯃꯁꯇꯤ ꯐꯖꯗꯦꯀꯣꯅ ꯑꯩꯅ ꯏꯅꯥꯎ ꯅꯨꯄꯥꯗ ꯍꯥꯏꯕ
ꯑꯥ
ꯑꯗꯨꯒꯤ ꯃꯥꯗꯣ ꯎꯝ ꯐꯖꯥꯗꯔꯥꯗꯤ ꯃꯥꯒꯤ ꯐꯦꯟ ꯆꯥꯎꯒꯥꯅꯨ ꯍꯥꯏ
ꯑꯗꯨꯒꯤ ꯑꯩꯅꯥ ꯑꯗꯨ ꯑꯣꯏꯔꯗꯤ ꯃꯦꯁꯤꯒꯨꯝꯕ ꯅꯨꯄꯤ ꯐꯪꯕ ꯑꯣꯏꯔꯁꯅꯨ ꯍꯥꯏꯕ
ꯃꯦꯁꯤꯒꯨꯝꯕ ꯅꯨꯄꯤ
ꯑꯥ
ꯃꯥꯁꯦ ꯈꯪꯗꯦ
ꯃꯤꯁꯤꯒꯨꯝꯕ ꯅꯨꯄꯤ ꯑꯣꯏꯔꯗꯤ ꯐꯖꯔꯅꯤ
ꯑꯗꯨꯒꯤꯅꯦ ꯑꯩꯅꯥ ꯃꯥꯁꯦ
ꯑ
ꯂꯣꯏ ꯐꯦꯃꯤꯂꯤꯅꯤꯅꯦ ꯇꯧꯔꯤꯁꯦ
ꯎꯝ
ꯑꯩꯁꯨ ꯏꯟꯁꯥꯡ ꯊꯣꯡꯕ ꯇꯥꯜꯂꯦ
ꯅꯪ ꯍꯣꯟꯈ꯭ꯔꯕꯣ
ꯑꯩ ꯍꯣꯡꯈꯔꯦ
ꯍꯥꯏꯁꯨ ꯍꯥꯏꯔꯛꯇꯅ
ꯑꯍꯣꯏ ꯅꯈꯣꯏꯗꯤ ꯊꯕꯛ ꯌꯥꯝ ꯆꯦꯟꯕꯅꯤꯅ ꯃꯤ ꯋꯥꯡ ꯆꯥꯎꯕ ꯉꯥꯛꯇꯅꯤꯅ ꯑꯩꯗꯤ ꯏꯌꯦ
ꯑꯁꯀꯣ ꯑꯠ ꯑꯗꯨꯅꯦ ꯃꯦꯁꯦꯁ ꯑꯃꯈꯛ ꯊꯥꯕ ꯃꯇꯝꯅ ꯑꯥꯁ ꯕꯤ